ꯀꯩꯒꯤꯅꯣꯕꯒ ꯇꯔꯥ ꯇꯔꯥ ꯑꯣꯏ ꯃꯤ ꯍꯣꯏ ꯃꯤꯅꯤꯠ ꯇꯔꯥ ꯇꯔꯥ ꯑꯣꯏꯒꯗꯕ ꯎꯝ ꯀꯩꯌꯥꯔ ꯃꯤ ꯑ ꯃꯤ ꯑꯃꯗ ꯀꯩꯅꯣ ꯅꯑ ꯀꯨꯟꯊ꯭ꯔꯥ ꯑꯣꯏꯕꯅꯦ ꯑꯗꯣ ꯃꯤ ꯑꯃꯗꯗꯤ ꯃꯉꯥ ꯇꯔꯨꯛꯂꯛ ꯁꯥꯟꯅ ꯌꯥꯏ ꯍꯥꯏꯕ꯭ꯔꯥꯀꯩꯅꯣꯝ ꯍꯥꯏ ꯀꯔꯤ ꯀꯣ ꯐꯣꯟ ꯀꯨꯟꯊ꯭ꯔꯥꯔꯛ ꯁꯥꯟꯅꯗꯧꯅꯦꯕ ꯃꯤ ꯑꯃꯗ ꯇꯔꯨꯛꯂꯛ
ꯑꯩꯉꯣꯟꯗ ꯀꯌꯥꯔꯛ ꯐꯥꯈ꯭ꯔꯦꯗꯨꯗꯤ꯫
ꯈꯪꯗꯦ ꯀꯌꯥꯔꯛ ꯁꯨꯕꯅꯣ ꯑꯍꯨꯝ ꯁꯤꯒ ꯑꯍꯨꯝ ꯁꯨꯗꯣꯏꯔꯣ ꯎ ꯇꯦ ꯃꯔꯤꯒꯨꯝꯕ ꯁꯨꯗꯧꯔ ꯕꯕꯥ ꯂꯩꯗꯨꯗꯤ ꯕꯕꯥꯏꯗ ꯑꯃꯨꯛ ꯁꯥꯟꯅꯖꯦ ꯍꯣꯔꯦꯟ
ꯎꯝ ꯅꯩ ꯑꯩꯉꯣꯟꯗ ꯃꯇꯝꯂꯦꯟꯕꯩ ꯋꯥꯅꯤꯅꯦ
ꯎꯝ ꯀꯗꯥꯏ
ꯁꯥꯕꯅ ꯂꯣꯏꯔꯦ ꯏꯃꯥꯗꯨꯕꯨ ꯐꯤ ꯁꯥ ꯍꯧꯔꯕ ꯃꯥꯅ ꯐꯤ ꯁꯥꯗꯣꯔꯤꯕꯅꯤ ꯐꯤ ꯑꯣꯏꯅ ꯁꯥꯔꯒꯦ ꯀꯥꯏꯅ ꯇꯧꯔꯝꯕꯗꯨꯕꯨ
ꯊꯥꯡꯖꯤꯡ ꯑꯃꯨꯛ ꯍꯦꯛꯏ ꯑꯈꯣꯏꯃꯥꯏ ꯊꯕꯛꯁꯤ ꯌꯥꯕꯅꯤ ꯑꯗꯨꯝ ꯐꯤ ꯁꯥ ꯂꯩꯔꯗꯝꯅꯤ ꯏꯃꯥ
ꯁꯤ ꯂꯣꯏꯁꯤꯜꯂꯒ ꯂꯪ ꯂꯧꯔꯒ ꯆꯥꯛꯄ ꯍꯧꯔꯗꯝ
ꯐꯤꯗꯣ ꯑꯣꯏꯅ ꯐꯖꯅ ꯁꯥꯔꯒꯦꯗꯦ ꯗꯥ ꯀꯕꯤꯆꯟꯗ꯭ꯔ ꯇ꯭ꯔꯦꯅꯤꯡ ꯂꯣꯏꯈ꯭ꯔ ꯃꯥꯜꯂꯦ
ꯎꯝ
ꯐꯖꯩꯍꯦ ꯃꯥꯏ ꯅꯨꯄꯤꯗꯨ ꯗꯣꯛꯇꯔꯅꯦ ꯄꯣꯁ ꯇꯥꯏ ꯃꯣꯏꯕꯟ ꯍꯥꯥ
ꯗꯣꯛꯇꯔꯅꯦꯕ
ꯅꯦꯕ ꯎꯝ ꯍꯥꯏꯕ ꯋꯥꯅꯤ ꯃꯣꯏꯅꯤ ꯄꯥꯝ ꯇꯥꯕꯅꯤꯅꯦ ꯁꯛꯁꯨ ꯐꯖꯔꯦ ꯄꯩꯁꯥꯁꯨ ꯊꯤꯅ ꯄꯥꯏꯁꯤꯜꯂꯦ ꯑꯃꯨꯛ ꯀꯅꯥꯅꯣ ꯗꯣꯛꯇꯔꯁꯨ ꯑꯣꯏꯁꯤꯜꯂꯦ ꯅꯨ ꯄꯤꯗꯨꯕꯨꯕ ꯑ ꯍꯥꯏꯗꯔ ꯍꯥꯏꯗ꯭ꯔꯕꯥꯗ ꯑꯣꯏꯔ ꯃꯥꯜ ꯃꯣꯏ ꯐꯣꯇꯣꯒ ꯌꯥꯝ ꯊꯥꯒꯠꯂꯛꯄ ꯄꯅꯦ ꯃꯃꯥꯍꯣꯏ ꯀꯣꯏꯕꯒ ꯆꯠꯇꯅ
ꯎꯝ
ꯅꯨꯄꯤꯗꯨꯁꯨ ꯆꯠꯂꯤ ꯍꯥ ꯑꯗꯒꯤ ꯑ ꯏꯃꯥ ꯏꯕꯣꯛ ꯅꯨꯡꯁꯤꯇꯣꯝꯕꯤꯒꯤ ꯃꯅꯥꯎꯅꯨꯄꯤꯔ ꯃꯆꯦꯔꯥ ꯑꯃ ꯂꯩꯕꯗꯣ ꯕꯦ ꯍꯞꯁꯀꯤ ꯃꯃꯥꯗꯣ꯫ ꯕꯦ ꯍꯞꯁꯗꯨꯁꯨ ꯏꯁ ꯑꯔꯥꯏꯕ ꯃꯤ ꯑꯣꯏꯔꯝꯗ꯭ꯔꯦ ꯑꯗꯨꯁꯨ ꯃꯦꯅꯦꯖꯔ ꯑꯣꯏꯅꯦ ꯕꯦꯡꯀꯤ
ꯎꯝ
ꯃꯣꯏ ꯅꯨꯡꯉꯥꯏꯔꯦꯅꯦ ꯄꯩꯁꯥ ꯄꯥꯏ
ꯄꯩꯁꯥ ꯄꯥꯏꯈ꯭ꯔꯕ ꯅꯨꯄꯥ ꯗꯨꯁꯨ ꯗꯣꯛꯇꯔꯅꯦ
ꯕꯦ ꯍꯞꯁꯀꯤ? ꯗꯣꯛꯇꯔ ꯄꯔꯤꯍꯟꯕ ꯍꯥꯏꯁꯤꯗꯤ ꯃꯁꯛ ꯊꯤ ꯅꯨꯄꯥ ꯑꯗꯨꯝ ꯐꯖꯩ ꯀꯩꯁꯨ ꯊꯤꯕ ꯑꯣꯏꯗꯦ ꯅꯨꯡꯉꯥꯏꯅꯤ ꯃꯣꯏꯗꯤ
ꯄꯩꯁꯥ ꯄꯥꯏꯕꯩꯅꯦ ꯐꯖꯔꯤꯗꯣ ꯃꯁꯛ
ꯄꯩꯁꯥ ꯄꯥꯏꯕ ꯄꯥꯏꯕ ꯅꯨꯡꯉꯥꯏꯔꯦ
ꯑ
ꯑꯣ ꯄꯩꯁꯥ ꯄꯥꯏꯔꯗꯤ ꯐꯖꯔꯦ ꯃꯤ ꯂꯣꯏꯅ
ꯀꯔꯤ? ꯑꯣ ꯍꯥꯏꯗꯕꯔꯣ ꯍꯥꯏꯗꯦ ꯑꯩꯅ ꯃꯍꯤꯖꯦ ꯃꯌꯥꯝ ꯍꯥꯞꯆꯤꯟꯒ꯭ꯔꯤꯅꯦ
ꯖꯨꯂꯥ ꯃꯇꯝꯗ ꯄꯩꯁꯥ ꯆꯪꯉꯗꯝ꯫ ꯑ ꯇꯣꯂꯣꯀꯦꯂꯣꯖꯤꯛ ꯃꯁꯥ ꯃꯣꯟꯗ꯭ꯔꯪ ꯁꯥꯟꯅꯔꯒ ꯋꯥꯈꯜ ꯑꯃꯗ ꯄꯪꯅꯨꯡ ꯅꯨꯉꯥꯏꯔꯝꯗꯨꯏꯟ꯫ ꯅꯨꯡꯉꯥꯏꯇꯗꯤ ꯀꯩꯅꯣ ꯀꯔꯤꯗ ꯋꯥꯅꯤꯡꯉꯥꯏ ꯂꯩꯒꯦ ꯃꯥꯅꯦ꯫ ꯄꯩꯁꯥ ꯄꯔꯤꯈꯥꯁꯦ ꯊꯥꯕ ꯌꯥꯎꯔꯛꯇꯕꯁꯦ
ꯍꯥ
ꯃꯥꯁꯦ
ꯀꯔꯤ ꯍꯥꯏꯅꯣ ꯇꯥꯗꯦ꯫
ꯑꯁ ꯑꯈꯣꯏ ꯃꯥꯏ ꯋꯥꯔꯤꯅꯤꯕ꯫ ꯂꯣꯀꯦꯟꯅ ꯍꯥꯔꯥꯎꯒꯔꯦ ꯍꯥꯏꯕ ꯖꯤꯛꯇꯤ ꯌꯥꯝ
ꯎꯝ ꯍꯔꯥꯎꯔꯦ ꯀꯩꯃꯥꯏꯅ ꯃꯣꯏ ꯍꯧꯖꯤꯛ ꯊꯕꯛ ꯑꯝꯇ ꯁꯨꯗꯁꯨ ꯌꯥꯔꯦ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
ꯍꯥ
ꯍꯥꯟꯅ ꯏꯁꯨ ꯁꯨꯒꯠꯂꯒ ꯂꯩꯕꯅꯦꯑꯦ ꯋꯥꯈꯜ ꯅꯨꯡꯉꯥꯏꯇꯕꯤꯗ
ꯄꯪꯅꯣꯛꯇ ꯅꯣꯛꯈ꯭ꯔꯦ ꯃꯥ
ꯎꯝ ꯑꯩꯩꯅ ꯑꯣꯖꯥ ꯅꯨꯡꯁꯤ
ꯎꯝ ꯅꯍꯟꯗꯩꯁꯨ ꯍꯦꯟꯗꯕꯅꯤ ꯀꯩꯅꯣ
ꯑꯗꯨꯅꯦ ꯍꯥꯏꯖꯦ
ꯍꯥꯟꯗꯩꯁꯨ ꯃꯤ ꯏꯪꯉꯤꯗ ꯑꯗꯨꯕꯨꯗꯤ ꯃꯣꯏ ꯏꯃꯨꯡ ꯑꯗꯨꯅꯅꯦ ꯑꯗꯣ ꯃꯃꯥ ꯃꯄꯥꯁꯨ ꯏꯪꯉꯗꯤ ꯃꯆꯥꯁꯨ ꯏꯪꯉꯦ ꯃꯆꯥꯁꯨ ꯑꯗꯨꯝ ꯐꯔꯦ ꯂꯥꯎꯅꯔꯝꯕ ꯌꯥꯏ ꯁꯥꯎꯅꯔꯝꯕ ꯌꯥꯏ ꯃꯤ ꯃꯃꯥꯡꯗ ꯅꯣꯡꯃꯇ ꯁꯪꯒꯠꯂꯝꯃꯨ
ꯑꯗꯨꯝ ꯂꯣꯏ ꯇꯞꯇꯅ ꯏꯪꯗꯅ ꯑꯗꯨꯝ ꯂꯩꯔꯤ ꯃꯆꯥ ꯑꯅꯤꯃꯛ ꯁꯥꯎꯔꯤꯅꯤ ꯃꯤ ꯈꯨꯗꯤꯡꯃꯛ ꯁꯥꯎꯕꯩ ꯋꯥꯗꯤ
ꯑꯗꯨꯅꯤ ꯃ ꯃꯆꯥꯥꯏ ꯃꯃꯥꯡꯗ ꯃꯃꯥ ꯃꯄꯥꯁꯨ ꯁꯥꯎꯒꯠꯅꯅꯨ ꯍꯥꯏꯁꯦ ꯑ ꯍꯥꯏꯗꯨꯅꯤ ꯑꯟꯗꯪ ꯑꯣꯏꯅ ꯑꯀꯟꯅ ꯅꯤꯡꯁꯥ ꯃꯌꯥꯝ ꯃꯥꯡꯗ ꯂꯥꯎꯗ ꯂꯥꯎꯈꯠꯂꯤ ꯀꯜꯂꯝꯅꯤ ꯑꯩꯈꯣꯏꯗꯤ ꯅꯨꯄꯤꯗ ꯄꯉꯥꯡꯅ ꯉꯥꯡꯉꯤ ꯑꯗꯨ ꯃꯆꯥ ꯑꯐꯕꯗꯤ ꯄꯥꯝꯃꯤ ꯑꯗꯨꯅꯤ ꯁꯣꯏꯔꯤꯁꯦ
ꯑꯩꯈꯣꯏꯗꯤ ꯃꯣꯔꯥ ꯅꯠꯇ꯭ꯔꯕꯅꯤꯅ
ꯑꯩꯈꯣꯏ ꯑꯩꯈꯣꯏꯅ ꯇꯧꯔꯤꯕ ꯃꯃꯥ ꯃꯄꯥꯁꯤꯡ ꯇꯧꯔꯤꯁꯦꯗ ꯂꯣꯏꯅ ꯑꯗꯨ ꯄꯣꯠꯁꯨ ꯐꯖꯅ ꯊꯥꯔꯗꯤ ꯐꯔꯗꯨꯅꯤ ꯍꯥꯔ ꯅꯨꯡꯊꯤꯅ ꯍꯥꯞꯄꯤꯔꯗꯤ
ꯍꯣꯏꯗ ꯀꯔꯤꯕꯨ ꯀꯥꯟꯗ
ꯑ ꯀꯦꯃꯤꯀꯦꯟ ꯃꯌꯥꯝ ꯄꯩꯁꯥ ꯊꯥꯗꯔ ꯂꯩꯔꯁꯨ ꯍꯥꯔ ꯉꯥꯛꯇꯉꯥꯏ ꯄꯣꯠ ꯐꯠꯇꯦ ꯁꯟꯊꯤ ꯁꯌꯨꯡꯅ ꯇꯧꯕꯅꯦꯅ ꯄꯣꯠ ꯐꯔꯤꯗꯨ ꯆꯞ ꯃꯥꯟꯅꯩ ꯃꯆꯥ ꯁꯦꯝꯕꯁꯨ
ꯈꯦꯅ ꯇꯥꯝ
ꯐꯔ
ꯍꯥ
ꯔꯥꯝꯆꯟꯗ꯭ꯔ ꯂꯥꯛꯑꯦꯕ ꯃꯊꯛ ꯁꯥꯒꯜꯂꯦꯕ
ꯎꯝ ꯁꯥꯒꯠꯈ꯭ꯔꯕ ꯑꯗꯨꯃꯁꯨ ꯃꯌꯨꯝꯗꯗꯤ ꯁꯨꯡꯂꯩ ꯂꯩꯇꯕꯤꯗ
ꯎꯝ
ꯂꯩꯔꯗꯧ ꯃꯥꯂꯦ ꯃꯥ ꯊꯕꯛ ꯂꯧꯊꯣꯛꯑꯖꯥꯠꯂ
ꯈꯪꯗꯦ ꯄꯦꯟꯖꯤꯟ ꯐꯪꯒꯗꯕꯗꯤ ꯋꯥꯠꯂꯝꯒꯤꯅꯤꯗ ꯐꯪꯗꯨꯔꯦꯗ
ꯃꯥꯢ ꯉꯟ ꯉꯟꯇꯥ ꯆꯪꯕꯅꯤ ꯉꯟ ꯑꯥ
ꯆꯪ
ꯕꯦꯃꯤ ꯑꯣꯏꯒ ꯅꯨꯡꯉꯥꯏꯔꯤꯅꯦ
ꯑꯥꯢ ꯃꯆꯥꯅꯨꯄꯥ ꯑꯍꯟꯁꯨ ꯐꯅ꯭ꯌꯥꯝ ꯆꯥꯎꯖ ꯌꯦꯠꯄꯤꯅꯕ ꯌꯥꯎꯗꯅ ꯌꯥꯝ ꯅꯨꯡꯉꯥꯏꯕ ꯀꯩꯅꯣꯅꯦ ꯃꯅꯤꯡ ꯇꯝꯅ
ꯐꯠꯇ꯭ꯔꯦ ꯅꯨꯡꯉꯥꯏꯔꯦ ꯑꯗꯨꯏꯁꯨ ꯍꯌꯦꯡꯋꯥꯥꯏ ꯃꯥꯁꯨ ꯃꯥꯏ ꯄꯥꯞ ꯄꯥꯞꯇꯤ ꯄꯨꯔꯤꯅꯤ
ꯃꯥ
ꯃꯥ ꯀꯩꯅꯣꯢ ꯅꯨꯄꯤꯗꯤ ꯃꯆꯥ ꯌꯥꯎꯒ꯭ꯔꯕ ꯖꯣꯏꯒꯤ ꯃꯃꯧ ꯅꯨꯄꯤꯗꯣ
ꯊꯣꯡ ꯍꯥꯡꯒꯔꯦ
ꯃꯥꯅꯪꯕꯨ ꯍꯜꯂꯝꯅꯤ ꯅꯉꯣꯟꯗꯩ
ꯎꯝ
ꯖꯣꯏꯒꯤ ꯅꯨꯄꯤꯗꯣ ꯖꯣꯏꯒꯤ ꯃꯃꯧ ꯅꯨꯄꯤꯗꯣ ꯀꯨꯏꯔꯦꯍꯦ ꯑꯈꯣꯏ ꯍꯥꯟꯅ ꯇꯥꯡ ꯇꯔꯥꯒꯤ ꯃꯔꯨꯞ ꯐꯥꯎꯕꯩ ꯌꯦꯅꯕ ꯆꯠꯄꯩꯗꯣ ꯑꯗꯨꯗ
ꯐꯩ ꯍꯥꯏꯕ꯭ꯔꯥ ꯃꯣꯏ ꯃꯧꯗꯨꯗꯤ
ꯐꯥꯕꯅꯦ ꯑꯗꯨ ꯃꯃꯧ ꯅꯨꯄꯤꯒꯥ ꯃꯥꯟꯅꯗꯦ ꯍꯥꯏꯕ ꯃꯩꯖꯥꯎꯒꯤꯅꯦ ꯃꯃꯧ ꯅꯨꯄꯤꯒ ꯃꯥꯟꯅ ꯑꯗꯣ ꯃꯥꯅ ꯐꯪꯅꯤ ꯍꯥꯏ ꯍꯥꯏꯕ
ꯃꯩꯖꯥꯎ ꯃꯃꯧ ꯅꯨꯄꯤꯖꯤ ꯅꯩꯕꯤꯔꯥ
ꯃꯩꯖꯥꯎ ꯅꯨꯄꯤꯒ ꯃꯥꯟꯅꯩꯌꯦꯌꯦ ꯉꯥꯛꯇꯅꯦꯌꯦ
ꯑꯗꯨꯅꯦ ꯎꯝ
ꯑꯗꯨꯝ ꯅꯨꯡꯉꯥꯏꯕꯅꯦꯗꯥ ꯃꯩꯖꯥꯎꯒꯤ ꯃꯃꯧ ꯅꯨꯄꯤꯗꯤ ꯈꯪꯗꯦ ꯑꯃꯨꯛ ꯎꯝ
ꯀꯩꯅꯣꯝ ꯃꯩꯖꯥꯎ ꯅꯨꯄꯤꯁꯨ ꯀꯩꯅꯣꯝ ꯇꯧꯔꯤꯗꯨꯗꯤ ꯑꯗꯨꯅꯅꯤ ꯆꯥꯟꯅꯕ ꯂꯥꯛꯏꯅꯤ ꯀꯩ ꯁꯥꯟꯇꯤꯅ ꯏꯪ ꯇꯞꯄꯤꯗꯨꯗꯤ
ꯍꯣꯏ ꯍꯣꯏ ꯆꯥꯅ ꯆꯥꯟꯅꯩꯌꯦ ꯑꯗꯨ
ꯑꯧ
ꯑꯧ
ꯑꯅꯤ ꯆꯦꯂꯤ ꯍꯥꯢꯃꯤ ꯃꯣꯢ ꯑꯉꯥꯡ
ꯃꯥꯏ ꯅꯨꯄꯥꯗꯣ
ꯑꯝ ꯇꯧꯒꯅꯤꯅꯦ ꯃꯃ ꯅꯨꯡꯉꯥꯏꯔꯦ ꯎ
ꯍꯝ ꯏꯃꯨꯡꯗꯤ ꯅꯨꯡꯉꯥꯏꯕꯅꯦꯕ ꯅꯨꯖꯥꯎꯏ ꯑꯥ ꯀꯩꯅꯣꯒꯤꯗꯣ ꯊꯦꯝꯕꯩꯗꯣ
ꯎꯨꯝ ꯃꯊꯟꯗꯅꯤ ꯅꯨꯄꯥ
ꯎꯨꯝ
ꯍ‌ꫭꯏ ꯍꯔꯣꯜꯂꯦ ꯆꯍꯤ ꯉꯔꯥꯡꯗ ꯍꯋꯥꯏ ꯍꯥꯞꯄꯛꯀꯅꯨ ꯏꯃꯥ ꯑꯩꯗꯤ ꯇꯣꯛꯑꯦ
ꯗꯥꯅꯤꯟꯗꯤ ꯆꯥꯒ ꯊꯛꯎꯨ ꯑꯥ ꯆꯥꯕ ꯌꯥꯎꯗ꯭ꯔꯣ
ꯌꯥꯎꯌ‌ꯦ
ꯆꯥꯏꯔꯣ
ꯎꯨꯝ
ꯎꯝ ꯕꯤꯅꯥꯞꯇꯤ ꯀꯨꯝꯊꯔꯛꯇꯗꯤ ꯄꯩꯔꯤ
ꯍ‌ꯦ ꯑꯉꯥꯎꯕꯤꯅꯤ
ꯑꯉꯥꯎꯕꯤꯗꯨ
ꯊ‌ꯦꯝꯕꯤꯗꯨ ꯀꯔꯣꯝ ꯆꯠ꯭ꯔꯦ ꯊꯝꯃꯣ ꯊꯝꯃꯣ ꯑꯩ ꯇꯧꯔꯥ